ꯍꯂꯣ
ꯑꯁꯤꯗꯤ ꯀꯣꯜꯗ ꯃꯦꯔꯥ ꯂꯩꯕꯅꯤ
ꯍꯣꯏ ꯑꯁꯤ ꯉꯁꯥꯏ ꯏꯕꯥꯅꯤ ꯉꯥꯡꯈ꯭ꯔꯕ ꯃꯤꯅꯤꯠꯇꯣ ꯑꯗꯨꯒꯤꯗꯤ ꯑꯗꯨꯝ ꯂꯩꯌꯦ ꯂꯩꯌꯦꯀꯣ ꯅꯪꯒꯤꯁꯨ
ꯑꯗꯨꯒꯤꯗꯣ ꯃꯥꯡꯈ꯭ꯔꯦ ꯑꯗꯨ ꯃꯥꯡꯈ꯭ꯔꯕꯅꯦ ꯇꯦꯟ ꯃꯤꯁ ꯌꯧꯗꯕꯒꯤ
ꯇꯤꯃꯤꯠ
ꯇꯦꯃꯤꯅꯤꯁ ꯌꯧꯔꯒ
ꯎꯝ
ꯎꯆꯤ ꯏꯅꯥꯎꯅꯨꯄꯤꯅ ꯇꯧꯈ꯭ꯔꯕꯣ ꯕ ꯑꯗꯣ ꯉꯥꯡꯗ꯭ꯔꯗꯤ ꯐꯪꯅꯤ ꯍꯥꯏꯕꯅꯤꯀꯣ ꯇꯥꯕ꯭ꯔꯥ ꯉꯥꯡꯅꯗꯤ ꯐꯪꯅꯤ ꯀꯔꯤꯅꯨꯅꯦ